ꯍꯜꯂꯣ ꯇꯥꯔꯦ ꯇꯥꯔꯦ
ꯎꯝ ꯁꯦꯡꯅ ꯇꯥꯕ꯭ꯔꯣ
ꯍꯣꯏꯁꯤꯡ ꯑꯗꯨ ꯑꯗꯨꯝ ꯇꯥꯏ ꯍꯣꯏ
ꯎꯝ ꯀꯗꯧꯔꯤꯒꯦ
ꯒꯥꯔꯤ ꯊꯧꯔ ꯂꯩ
ꯎꯝ ꯅꯨꯡꯉꯥꯏꯔꯤꯕꯣ ꯅꯪꯒꯣ
ꯃꯦ ꯅꯪ ꯀꯩ ꯀꯔꯤ ꯍꯣꯠꯅꯔꯤꯒꯦ
ꯑꯩꯗꯤ ꯆꯥꯕ ꯊꯛꯄ ꯇꯨꯝꯕ ꯍꯣꯠꯅꯔꯤ
ꯑꯣ ꯑꯩ ꯑꯗꯨꯝ ꯀꯩ ꯍꯥꯏꯁꯔꯦ ꯉꯥꯎ ꯃꯈꯣꯟ ꯀꯔꯤ ꯇꯥꯕ꯭ꯔꯥ ꯀꯩꯁꯨ ꯇꯥꯗꯦꯀꯣ
ꯇꯥꯗꯦ ꯇꯥꯗꯦ
ꯐꯔꯤ ꯀꯥꯡ
ꯆꯥꯛ ꯆꯥꯔꯕꯣ ꯎꯝ
ꯀꯔꯤ ꯌꯦꯟꯁꯥꯡ ꯆꯥꯒꯦ ꯉꯁꯤ ꯑꯌꯨꯛꯇ
ꯃꯦꯒꯤ ꯆꯥꯏꯌꯦ ꯑꯩ ꯉꯁꯤ
ꯑꯩ ꯍꯧꯖꯤꯛ ꯈꯤꯇꯪ ꯆꯠꯆꯔꯛꯒꯦ ꯑꯦ ꯉꯁꯥꯏ ꯄꯨꯡ ꯑꯃ ꯑꯗꯥꯏꯋꯥꯏꯗ ꯆꯥꯈ꯭ꯔꯦ
ꯎꯝ ꯎꯝ ꯀꯩ ꯏꯟꯁꯥꯡ ꯆꯥꯔꯒꯦ
ꯌꯦꯟꯖꯥꯡꯗꯤ ꯍꯥꯎꯋꯦ ꯉꯁꯤꯗꯤ ꯀꯩꯅꯣ ꯇꯧꯕꯒꯤ ꯑꯩꯈꯣꯏ ꯊꯕꯛ ꯆꯠꯄꯅꯤꯅ ꯍꯣꯇꯦꯜꯗ ꯆꯥꯕꯒꯤꯀꯣ
ꯑꯦ ꯌꯥꯝ ꯀꯅꯦ ꯎꯝ
ꯅꯪ ꯒ꯭ꯔꯦꯖꯨꯑꯦꯁꯟ ꯂꯣꯏꯔꯕꯣ
ꯑ ꯂꯣꯏꯗ꯭ꯔꯤꯌꯦ ꯆꯠꯊꯔꯤꯌꯦ
ꯑꯣ ꯅꯪ ꯃꯩꯇꯩꯂꯣꯟꯁꯦ ꯈꯔ ꯌꯥꯝ ꯁꯦꯡꯕꯒꯨꯝ ꯇꯧꯋꯤꯗ ꯁꯤꯗ ꯑꯩꯈꯣꯏ ꯃꯅꯤꯄꯨꯔꯗ ꯑꯗꯨꯝ ꯑꯉꯥꯡ ꯑꯣꯏꯔꯤꯉꯩꯗꯒꯤ ꯏꯝꯐꯥꯜꯗ ꯂꯩꯔꯛꯄ꯭ꯔꯥ ꯅꯠꯇ꯭ꯔꯒ ꯀꯃꯥꯏꯅ ꯇꯧꯕ꯭ꯔꯥ
ꯅꯠꯇꯦꯗ ꯂꯩꯇꯦ ꯃꯅꯤꯄꯨꯔ ꯃꯆꯥꯅꯤꯅ ꯈꯪ ꯇꯥꯕꯅꯤꯅ
ꯇ꯭ꯔꯥꯏꯕꯦꯜꯒꯤ ꯂꯣꯟ ꯉꯥꯡꯕꯗ ꯈꯔ ꯈꯣꯏꯕ ꯂꯩꯗꯅ
ꯑꯥ
ꯑꯗꯨꯃꯥꯏꯅ ꯇꯧꯗꯕ ꯑꯗꯨꯒꯤꯅꯦ
ꯃꯦꯒꯤ ꯈꯥꯛ ꯆꯥꯏ ꯑꯗꯨꯕꯨ ꯀꯩꯅꯣ ꯇꯧꯕ꯭ꯔꯣ
ꯆꯥꯛ ꯆꯥꯅꯤꯡꯗꯕ
ꯑꯣ ꯆꯥꯛ ꯂꯥꯝꯗ꯭ꯔꯣ ꯍꯣꯔꯦꯟ ꯂꯥꯝꯃ ꯑꯣꯏꯗ꯭ꯔꯣ
ꯂꯥꯛꯑꯝꯃꯗꯤ ꯕꯔꯦꯟ ꯆꯥꯒꯅꯤ
ꯑ ꯔꯦꯟꯗ ꯂꯩꯕ꯭ꯔꯥ ꯅꯠꯇ꯭ꯔꯒ ꯐꯦꯃꯤꯂꯤ ꯄꯥꯜꯂꯒ ꯑꯗꯨꯝ ꯂꯩꯕ꯭ꯔꯁꯦ ꯀꯩꯅꯣꯗ ꯏꯝꯐꯥꯜꯗ
ꯑꯦꯗ ꯂꯌꯦꯌꯦꯦ
ꯑꯣ
ꯗꯣ ꯑꯗꯣ
ꯎꯝ ꯇꯥꯏ ꯇꯥꯏ
ꯑ ꯅꯪꯗꯤ
ꯒꯥꯔꯤ ꯊꯧꯔꯤ ꯍꯣꯏ ꯎ
ꯑꯩ ꯈꯣꯟ ꯐꯖꯅ ꯇꯥꯕ ꯅꯠꯇ꯭ꯔꯣ
ꯇꯥꯏꯌꯦ ꯇꯥꯏꯌꯦ
ꯏꯁꯩ ꯁꯛꯂꯛꯑꯣ ꯑꯗꯨꯗꯤ
ꯏꯁꯩ ꯁꯛꯂꯛꯑꯣ
ꯎꯝ
ꯌꯥꯗ ꯍꯦ
ꯀꯔꯤꯒꯤ ꯕꯔ ꯑꯣꯏ
ꯀꯗꯔꯣ ꯑꯩꯒꯤ ꯁꯞꯖꯤ ꯋꯥꯕꯅꯦ ꯑꯗꯨꯝ ꯂꯩꯗꯅ ꯉꯁꯥꯏꯗꯤ ꯉꯛꯅꯕ ꯃꯤꯒ ꯍꯧꯖꯤꯛ ꯉꯛꯅꯕ ꯃꯤꯁꯤꯒ ꯌꯥꯝ ꯈꯦꯠꯅꯩ ꯍꯥꯏꯕꯗꯤꯗ
ꯑꯥ ꯅꯪꯗ ꯀꯔꯤ ꯀꯔꯤ ꯇꯧꯔꯤꯒꯦ
ꯑꯩꯁꯦ ꯑ ꯊꯕꯛ ꯃꯆꯥ ꯑꯃ ꯇꯧꯋꯦ
ꯐꯩꯌꯦ ꯐꯩꯌꯦ ꯃꯤꯉꯣꯟꯗ ꯗꯤꯄꯦꯟ ꯇꯧꯗꯧꯁꯤꯔꯣ ꯅꯪꯒꯤ ꯑꯗꯨꯃꯥꯏꯅ ꯊꯣꯛꯑꯒ ꯆꯥꯖꯕꯗꯣ ꯑꯗꯨꯅ ꯈ꯭ꯋꯥꯏ ꯕꯦꯁꯅꯦ
ꯃꯥꯅꯤ ꯃꯥꯅꯤ ꯑꯗꯣ ꯑꯁꯦꯡꯕ ꯅꯪ ꯐꯥꯒꯤꯗꯤ ꯅꯠꯇꯦꯀꯣ ꯑꯁꯦꯡꯕ ꯅꯪ ꯂꯣꯟꯁꯦ ꯌꯥꯝ ꯁꯦꯡꯉꯤ ꯅꯪ
ꯁꯦꯡꯕ ꯍꯥꯏꯔꯣ
ꯎꯝ ꯌꯥꯝ ꯁꯦꯡꯉꯦ ꯃꯤꯇꯩ ꯃꯆꯥ ꯃꯥꯜꯂꯦ ꯇ꯭ꯔꯥꯏꯕꯦꯜꯒꯤꯦ ꯇ꯭ꯔꯥꯕꯦꯜꯅ ꯉꯥꯡꯕ ꯎꯝ ꯇ꯭ꯔꯥꯕꯦꯜꯅ ꯉꯥꯡꯕ ꯑꯗꯨ ꯃꯥꯟꯗꯦꯕ
ꯁꯤꯗ ꯑꯗꯨꯨꯝ ꯄꯉꯥꯡ ꯉꯥꯡꯕꯅꯤꯅ ꯎ
ꯑꯩ ꯏꯃꯥꯟꯅꯕ ꯑꯃ ꯁꯛ ꯐꯖꯕ ꯑꯃꯒ ꯂꯩꯕꯅꯤ ꯆꯠꯂꯤꯑꯕꯀꯣ ꯑꯗꯨꯒꯤ ꯑꯃ ꯂꯩꯕꯤ
ꯅꯪꯗꯤ ꯐꯖꯗ꯭ꯔꯣ ꯍꯥꯏꯁꯦ
ꯍ ꯀꯔꯤ ꯍꯥꯏꯁꯤꯔꯥ ꯐꯖꯩ ꯍꯥꯏꯁꯤꯔꯥ ꯐꯖꯗꯦ ꯍꯥꯏꯁꯤꯔꯥ ꯑꯗꯨꯕꯨ ꯏꯁꯥꯒꯤꯗꯤ ꯑꯩꯗꯤ ꯑꯗꯨꯝ ꯐꯖꯩ ꯍꯥꯏꯅ ꯈꯜꯂꯦ ꯃꯤꯅ ꯊꯤ ꯍꯥꯏꯔꯒꯁꯨꯀꯣ ꯃꯤꯅ ꯊꯤ ꯍꯥꯏꯔꯁꯨ ꯑꯩ ꯑꯩ ꯋꯥꯈꯜꯗꯗꯤ ꯑꯩꯉꯣꯟꯗꯤ ꯍꯦꯟꯅ ꯐꯖꯕ ꯂꯩꯇꯦ ꯍꯥꯏꯅ ꯈꯜꯂꯦ ꯑꯗꯨꯝ
ꯅꯪꯒꯤ ꯄꯨꯛꯅꯤꯡꯗꯣ ꯌꯥꯝ ꯊꯥꯒꯠꯆꯩꯀꯣ ꯑꯩ ꯌꯥꯝ ꯐꯥꯏ ꯇꯨꯃꯥꯏ ꯅꯤꯡ ꯈꯥꯟꯒꯦꯗꯕꯅꯦ ꯅꯣꯋꯟ ꯏꯁꯕꯦꯇꯔ ꯗꯦꯟꯃꯤ
ꯃꯥꯅꯦ ꯃꯥꯅꯦ ꯅꯪꯁꯨ ꯑꯗꯨꯃꯥꯏꯅ ꯈꯜꯂꯝꯗꯧ ꯃꯥꯜꯂꯦ
ꯑꯩꯔꯣ ꯑ ꯍꯣꯏ ꯍꯥꯏꯗꯤ ꯎ ꯀꯝꯄꯦꯔꯌ ꯇꯧꯕ ꯌꯥꯗꯦꯗꯅ ꯑꯩꯅ ꯑꯩꯅꯤ ꯃꯥꯅ ꯃꯥꯅꯤ ꯀꯩ ꯇꯧꯗꯧ ꯂꯩꯔꯤꯒꯦ ꯑꯗꯨꯕꯨ ꯍꯤꯡꯉꯗꯤ ꯂꯣꯏꯔꯦ ꯆꯥꯅꯕ ꯊꯛꯅꯕ ꯂꯩꯔꯦ ꯌꯥꯔꯦ ꯎꯝ
ꯑꯗꯨ ꯅꯪ ꯅꯈꯣꯟ ꯌꯥꯝ ꯃꯩꯇꯩꯂꯣꯟ ꯌꯥꯝ ꯁꯦꯝꯕꯗ ꯅꯪ ꯑꯩꯈꯣꯏ ꯃꯩꯇꯩꯒꯤ ꯏꯁꯩ ꯑꯃꯗꯤ ꯉꯪꯉꯛꯗꯅ ꯇꯥꯔꯒꯦ
ꯁꯛꯄꯤꯌꯨ ꯍꯥꯏꯔꯣ
ꯁꯄꯤꯌꯣ ꯁꯄꯤꯌꯣ ꯇꯖꯒꯦ ꯑꯩꯈꯣꯏ ꯑꯃ ꯍꯦꯛꯇ ꯌꯥꯏ
ꯈꯪꯗꯦ ꯅꯪꯅ ꯇꯥꯅꯤꯡꯕꯗꯣ ꯍꯥꯏꯔꯛꯑꯣꯅꯦ ꯆꯈꯤꯇꯪ ꯀꯪꯒꯗꯤ ꯉꯪ ꯉꯥꯒꯦꯕ
ꯍꯣꯏ ꯀꯩꯕꯥ ꯁꯣꯔꯤ ꯁꯤꯡꯖꯝꯅ ꯁꯛꯄ ꯏꯁꯩ ꯀꯩ ꯁꯤꯒꯥꯏꯔ ꯊꯝꯃꯣꯏ ꯍꯥꯏꯕ꯭ꯔꯥ ꯑꯗꯨꯗ ꯁꯛꯄꯤꯔꯛꯑꯣꯅꯦ ꯈꯪꯉꯒꯗꯤ
ꯀꯩꯅꯀꯣ
ꯍꯣꯏ ꯅꯣꯛꯑꯣꯏ ꯅꯣꯛꯑꯣꯏ
ꯈꯪ
ꯐꯥꯜ ꯇ ꯀꯞ ꯈꯇꯪꯅꯦ ꯅꯪꯅ ꯍꯥꯏꯗꯣꯛꯄ ꯈꯛꯇꯪꯅꯦ ꯈꯪꯉꯤꯗꯣ
ꯑ
ꯁꯦꯒꯥꯏꯔ ꯊꯝꯃꯣꯏꯒꯤ ꯑꯁꯤꯅ ꯁꯤꯁꯤꯡꯗꯨꯗ ꯇꯝꯒ ꯎꯝ ꯌꯥꯔꯦ ꯂꯣꯏꯔꯦ ꯈꯪꯗ꯭ꯔꯦ
ꯑꯩ ꯃꯈꯥ ꯇꯥꯕꯤꯔꯛꯀꯦꯀꯣ ꯇꯥꯎꯑꯣ ꯀꯣ
ꯑꯣ ꯆꯗꯣ ꯑꯣ
ꯁꯦꯒꯥꯏꯔ ꯊꯃꯣꯏꯒꯤ ꯃꯆꯦꯠꯁꯤꯡꯗ ꯆꯨꯁꯤꯟꯗꯨꯅ ꯂꯩꯍꯧ ꯑꯩ ꯅꯨꯡꯁꯤꯕ ꯋꯥ ꯀꯠꯄꯁꯨ ꯉꯝꯖꯔ ꯣꯏꯗ ꯆꯤꯟꯕꯁꯦ ꯀꯔꯤ ꯏꯄꯣꯠ ꯆꯤꯟꯗꯤ ꯏꯔꯝꯂꯅ ꯈꯨꯠꯅ ꯌꯥꯔꯁꯤꯀꯣ
ꯑꯥ
ꯁꯤꯗ ꯑꯗꯨꯝ ꯁꯤꯜꯂꯒꯦꯕ ꯈꯪꯉꯨꯕꯨꯗꯤ ꯌꯥꯝ ꯈꯪꯉꯦ ꯑꯗꯨꯕꯨ ꯑꯗꯨꯗꯤ ꯅꯪꯅ ꯃꯩꯇꯩꯂꯣꯟ ꯑꯈꯪꯕ ꯏꯁꯩ ꯑꯃꯁꯛ ꯑꯣꯏꯅꯦ
ꯑꯩꯗꯣ ꯃꯤꯒꯤ ꯁ ꯄꯤꯌꯣ ꯍꯥꯏꯔꯗꯤ ꯁꯛꯄ ꯍꯩꯇꯦ ꯏꯊꯟꯇ ꯂꯩꯔꯗꯤ ꯑꯗꯨꯝ ꯁꯛꯄ ꯍꯩꯌꯦ
ꯑꯣꯝ ꯅꯣꯏ ꯅꯆꯤꯟ ꯏꯅꯥꯎ ꯀꯌꯥ ꯁꯨꯒꯦ
ꯃꯉꯥꯁꯨ ꯌꯥꯏ
ꯃꯉꯥ ꯑꯣ ꯅꯪꯅ ꯈ꯭ꯋꯥꯏꯗꯒꯤ ꯑꯍꯟ ꯑꯣꯔ ꯅ
ꯑꯥꯎ ꯈ꯭ꯋꯥꯏ ꯑꯍꯟꯅ ꯑꯩꯅ
ꯑꯣ ꯅꯨꯄꯥ ꯀꯌꯥ ꯅꯨꯄꯤ ꯀꯌꯥ
ꯅꯨꯄꯥꯁꯦ ꯅꯨꯄꯥꯁꯦ ꯑꯍꯨꯝꯅꯦꯗꯅ ꯅꯨꯄꯤꯁꯤꯅ ꯑꯅꯤ ꯑꯩꯅ ꯈ꯭ꯋꯥꯏ ꯑꯍꯟꯅꯤ ꯑꯩ ꯑꯩꯒꯤ ꯃꯈꯥꯗ ꯏꯅꯥꯎꯅꯨꯄꯥ ꯑꯃ ꯂꯩꯌꯦ ꯏꯅꯥꯎ ꯅꯨꯄꯥꯒꯤ ꯃꯈꯥꯗꯨꯗ ꯅꯨꯄꯤ ꯑꯃ ꯂꯩꯌꯦ ꯑꯗꯨꯒ ꯅꯨꯄꯥ ꯅꯨꯄꯥ
ꯑ ꯑꯩꯈꯣꯏꯗꯤ ꯅꯨꯄꯥ ꯑꯍꯨꯝ ꯅꯨꯄꯤ ꯑꯃ ꯑꯩꯅ ꯈ꯭ꯋꯥꯏꯗꯒꯤ ꯇꯣꯝꯕ
ꯑꯣ ꯈꯤꯇꯪ ꯃꯥꯟꯅꯒꯦ ꯈꯤꯇꯪ ꯇꯧꯋꯤꯅꯦ
ꯑꯝ ꯅꯪꯅ ꯅꯣꯏ ꯏꯃꯨꯡꯗ ꯑꯍꯟꯀꯣ ꯑꯩꯅ ꯅꯈꯣꯏ ꯏꯃꯨꯡꯗ ꯇꯣꯡꯝꯕ
ꯑꯗꯣ ꯅꯪ ꯃꯅꯤꯄꯨꯔꯤꯒꯤ ꯐꯤꯂꯝꯒ ꯌꯦꯡ꯭ꯔꯣ
ꯃꯅꯤꯄꯨꯔꯤꯒꯤ ꯐꯤꯂꯝ ꯌꯦꯡꯉꯝꯃꯦꯗ ꯑꯗꯨꯕꯨ ꯍꯧꯖꯤꯛꯇꯤ ꯀꯩ ꯍꯥꯏꯁꯦ ꯑꯗꯨꯝ ꯑꯅꯝꯕꯗꯤ ꯏꯪꯂꯤꯁꯀꯤ ꯑꯣꯔ ꯍꯤꯟꯗꯤꯒꯤ ꯁꯤꯦꯔꯤꯌꯦꯜꯒꯤ ꯑꯗꯨꯝ ꯌꯦꯡꯅꯈ꯭ꯔꯦꯗ
ꯎꯝ ꯊꯥꯏꯅꯗꯤ ꯑꯩꯈꯣꯏꯗꯣ ꯐꯝꯃꯤꯟꯅꯔꯒ ꯀꯣ ꯑꯗꯨꯃꯥꯏꯅ ꯇꯤꯚꯤ ꯌꯦꯡꯕꯗ ꯐꯤꯂꯝ ꯑꯅꯧꯕ ꯑꯗꯨꯒ ꯂꯩꯔꯦ ꯍꯥꯏꯔꯗꯤ ꯃꯤ ꯑꯃ ꯋꯥꯏꯔꯅꯤ ꯑꯃꯃꯨꯛ ꯋꯥꯏꯔꯅꯤ ꯆꯠꯂꯒ ꯑꯗꯨꯒꯤ ꯃꯇꯝꯗ ꯌꯥꯝ ꯅꯨꯡꯉꯥꯏ ꯃꯅꯤ
ꯃꯥꯅꯤ ꯃꯥꯅꯤ ꯃꯇꯝ ꯃꯇꯝꯒꯤ ꯍꯥꯏꯗꯨꯅꯦ ꯍꯧꯖꯤꯛꯀꯤ ꯑꯉꯥꯡꯁꯤꯡꯁꯦ ꯍꯦꯛꯂ ꯄꯣꯛꯊꯂꯛꯄ ꯀꯥꯟꯗ ꯐꯣꯟ ꯑꯗꯨꯝ ꯄꯥꯏꯔꯒ ꯌꯦ ꯅꯠꯇ꯭ꯔꯥ ꯑꯩꯈꯣꯏ ꯃꯇꯝꯗꯗꯤ ꯐꯣꯟ ꯀꯩꯝꯇ ꯄꯥꯏꯔꯛꯇꯦ ꯃꯇꯝ ꯃꯇꯝꯒꯤ ꯑꯑꯣꯟꯕ ꯄꯣꯄꯥꯟꯗꯨꯅꯦꯗ
ꯎꯝ
ꯂꯣꯟ ꯉꯥꯡꯕꯁꯦ ꯑꯗꯨꯝ ꯁꯦꯡꯉ ꯑꯗꯨꯝ ꯑꯩꯈꯣꯏ ꯇ꯭ꯔꯥꯏꯕꯦꯜꯅ ꯉꯥꯡꯉꯦ ꯍꯥꯏꯕꯗꯣ ꯑꯗꯨꯝ ꯈꯣꯏꯕ ꯈꯔ ꯈꯣꯏꯕ ꯌꯥꯎꯕ꯭ꯔꯥ ꯀꯃꯥꯏꯅ ꯇꯧꯒꯦ
ꯈꯣꯏꯕꯗꯣ ꯍꯟꯗ꯭ꯔꯦꯠ ꯄꯔꯁꯦꯟ ꯄꯥꯔꯁꯦꯟ ꯃꯅꯨꯡꯗ ꯁꯚꯦꯟꯇꯤꯗꯗꯤ ꯉꯥꯡꯈ꯭ꯔꯦꯗ ꯑꯗꯣ ꯊꯥꯔꯇꯤ ꯄꯥꯔꯁꯦꯟ ꯋꯥꯠꯂꯦ
ꯎꯝ ꯃꯥꯅꯦ ꯃꯥꯅꯦ ꯑꯗꯨ ꯅꯪꯒꯤꯗꯤ ꯑꯩꯉꯣꯟꯗꯤ ꯍꯦꯟꯅ ꯁꯦꯡꯉꯦ ꯁꯦꯡꯕ ꯅꯪꯅ ꯉꯥꯡꯕꯗꯣ
ꯎꯝ ꯈꯪꯗꯦꯗ ꯑꯩꯗꯤ
ꯑꯗꯣ ꯍꯧꯖꯤꯛ ꯀꯩꯅꯣ ꯇꯧꯔꯛꯄꯁꯦ ꯅꯪꯅ ꯇꯧꯔꯛꯄꯅꯦꯀꯣ
ꯑꯧ ꯑꯩꯅ ꯐꯣꯟ ꯅꯠꯇꯦ ꯅꯪꯅ ꯇꯧꯔꯛ ꯑ
ꯑꯗꯨꯅꯦ
ꯑꯗꯣ ꯑꯗꯨꯗꯤ ꯅꯪꯗꯣ ꯍꯣꯔꯦꯟꯗꯤ ꯀꯩ ꯏꯟꯖꯥꯡ ꯆꯥꯗꯣꯏꯅꯣ
ꯍꯧꯔꯦꯟꯁꯦ ꯑ ꯈꯪꯗꯦꯅꯦ ꯍꯣꯔꯦꯟ ꯁꯨꯝ ꯌꯧꯀꯥꯟꯗ ꯈꯪꯉꯅꯤ ꯑꯦꯛꯖꯥꯝ ꯆꯂꯅ
ꯏꯃꯥꯒ ꯑꯣꯏꯅ ꯊꯣꯡꯕꯤꯗꯣꯏꯔꯣ ꯅꯠꯇ꯭ꯔꯒ ꯌꯨꯝ ꯄꯥꯜꯂꯕꯣ ꯅꯪ ꯅꯨꯄꯤꯅ ꯊꯣꯡꯕꯤꯗꯣꯏꯔꯣ
ꯑꯩ ꯌꯨꯝ ꯄꯥꯜꯂꯦ
ꯎꯝ ꯀꯌꯥ ꯁꯨꯔꯒꯦ ꯑꯉꯥꯡꯗꯣ
ꯑꯉꯥꯡꯔꯣ
ꯎꯝ
ꯑꯉꯥꯡ ꯌꯥꯝꯗꯦꯗ
ꯇꯔꯥꯑꯅꯤ ꯍꯥꯏꯌꯨ ꯌꯥꯝꯗꯦ ꯇꯔꯥꯅꯤ
ꯑꯩꯗꯤꯦ ꯑꯩ ꯋꯥ ꯈꯜꯗꯗꯤ ꯀꯣ ꯑꯩꯗꯤ ꯌꯥꯝ ꯆꯝꯅ ꯁꯨꯝ ꯈꯟꯕ ꯍꯥꯏ ꯍꯥꯏ ꯑꯉꯥꯡꯒꯤ ꯐꯥꯝ ꯑꯃꯒꯨꯝꯕ ꯑꯣꯏꯅ ꯇꯧꯁꯤꯔꯥ ꯍꯥꯏꯅꯀꯣ
ꯑꯉꯥꯡꯒꯤ
ꯑꯉꯥꯡꯒꯤ ꯐꯥꯝ ꯍ
ꯏꯃꯩ ꯏꯕꯦꯝꯃ ꯁꯦꯝꯦꯡꯕꯩꯔꯣ
ꯆꯤꯡꯕꯩꯅꯦ
ꯗꯔꯖꯟ ꯅ
ꯗꯖꯟ ꯐꯥꯝ ꯇꯧꯁꯦ ꯍꯥꯏꯔꯒꯗꯤ ꯗꯔꯖꯟꯗꯤ ꯀꯩꯁꯨ ꯀꯥꯟꯅꯗ꯭ꯔꯦꯗꯅ
ꯉꯝꯕꯨ ꯉꯝꯗꯣꯔꯤꯕꯣ ꯍꯥꯏꯁꯤꯕꯣ
ꯑꯗꯨꯕꯨꯗꯤ
ꯅ ꯈꯨꯠꯇ ꯂꯩꯔꯦ
ꯐꯔꯦ ꯑꯩ ꯁꯣꯝꯅ ꯀꯩꯅꯣ ꯇꯧꯈꯤꯒꯦꯀꯣ ꯑꯩ ꯉꯥꯛꯇꯪ ꯂꯩꯔꯒ ꯑꯃꯨꯛ ꯐꯥꯎꯅꯁ ꯌꯥꯕ꯭ꯔꯣ
ꯍ ꯊꯕꯛ ꯆꯤꯜꯂꯕꯣ
ꯍꯣꯏ ꯍꯣꯏ
ꯍꯣꯏ ꯍꯣꯏ ꯍꯣꯏ ꯎꯝ